ꯍꯥꯠꯂꯒꯦ ꯑꯣ ꯇꯨꯒꯠꯆꯗꯔꯦ
ꯇꯧꯔꯣ ꯆꯣꯀꯥ ꯀꯧꯔꯣ ꯁꯣꯀꯥ ꯖꯨꯋꯥ ꯁꯣꯀꯥ ꯀꯧꯔꯣ ꯁꯣꯀꯥ ꯂꯥꯛꯑꯦ ꯂꯥꯛꯑꯦ ꯁꯣꯀꯥ ꯂꯥꯛꯑꯦ ꯁꯣꯀꯥ ꯂꯥꯛꯑꯦ ꯑꯦ ꯁꯣꯀꯥ ꯂꯥꯛꯑ ꯁꯣꯀꯥ ꯂꯥꯛꯑꯦ ꯁꯣꯀꯥ ꯂꯥꯛꯑꯦ ꯁꯣꯀꯥ ꯂꯥꯛꯑꯦ
ꯇꯥꯗ꯭ꯔꯣ
ꯍꯥꯥꯎ
ꯂꯥꯡꯉꯦꯕ
ꯕꯤꯀꯥ ꯍꯋꯥꯏ ꯃꯪꯒꯟꯗꯣ ꯄꯨꯔꯛꯑꯣ ꯄꯣꯔꯛꯑꯦ ꯀꯔꯝ ꯀꯝ ꯀꯝ ꯀꯝ ꯀꯝ ꯀꯝ ꯍꯋꯥꯏ ꯃꯣꯒꯟ ꯂꯧꯔꯦ
ꯅꯩꯀꯣ ꯅꯩꯀꯣ ꯉꯁꯤ ꯗꯥꯎꯖꯤ ꯅꯩꯀꯣ
ꯑ
ꯃꯥꯏꯃꯥ ꯍꯥ ꯍꯥ ꯅꯦ ꯇꯣꯝꯕꯤ
ꯇꯥꯔꯦ
ꯆꯦꯁ
ꯆꯦꯁ
ꯁꯤꯔꯅꯤ ꯌꯥꯔꯔꯣꯏ ꯃꯃꯥ ꯊꯣꯡꯉꯨꯔ ꯑꯦꯁ ꯊꯣꯡꯉꯨꯔꯒꯦ ꯊꯣꯡꯉꯨꯔꯒꯦ ꯍꯤ ꯍꯤꯍꯤ ꯍꯤ ꯍꯤ ꯍꯥ ꯍꯥ
ꯌꯥꯏ ꯌꯥꯏ ꯉꯁꯤꯗꯤ ꯃꯤ ꯃꯗꯥꯎ ꯌꯥꯏꯀꯣ
ꯁꯣꯝꯗ ꯌꯦꯡꯉꯣ ꯁꯣꯝꯗ ꯂꯩꯅꯦ ꯁꯣꯝꯗ
ꯃꯨꯟꯌꯥꯕꯖꯦ
ꯂꯥꯛꯄꯤꯅꯣ ꯑꯩꯈꯣꯏꯗ
ꯑꯦꯀꯥ ꯂꯥꯛꯄꯩ ꯁꯤꯟꯗꯨꯗꯤ ꯎꯝ
ꯆꯦꯁ ꯉꯁꯤꯗꯤ ꯃꯤꯕ ꯃꯗꯥꯎ ꯌꯥꯝ ꯌꯥꯏ ꯀꯣ
ꯍꯦ ꯍꯦ ꯁꯤꯔꯝꯗ꯭ꯔꯦ
ꯅꯥꯏꯀꯣ ꯅꯥꯏꯀꯣ
ꯅꯩꯌꯦ
ꯉꯁꯤꯅ ꯉꯁꯤꯒꯤ ꯊꯣꯛꯄꯅꯤꯀꯣ ꯐꯝꯃꯨ ꯂꯦꯞꯄꯨ ꯅꯪ ꯉꯔꯥꯡꯒꯤ ꯋꯥꯠꯂꯤ
ꯅꯩꯀꯣ ꯅꯩꯀꯣ ꯅꯩꯌꯦ ꯅꯩꯌꯦ ꯅꯩꯀꯣ
ꯑꯩꯅ ꯍꯥꯏꯖꯤꯅꯤꯀꯣ ꯉꯔꯥꯡꯅ ꯉꯔꯥꯡꯒꯤ ꯊꯣꯛꯄꯅꯤ
ꯅꯩꯀꯣ ꯅꯩꯀꯣ
ꯑꯁ ꯑꯁꯤ ꯈꯥꯛꯈꯤꯒꯦꯅ ꯇꯧꯔꯒ
ꯋꯥꯎ
ꯇꯦꯁ ꯅꯩꯀꯣ
ꯅꯩꯌꯦꯅ ꯅꯥꯕꯗ
ꯅꯩꯀꯣ ꯑꯥꯁ ꯄꯟꯖꯥꯗ ꯃꯨꯜꯂꯦ ꯍꯦ ꯁꯦꯁ
ꯀꯥꯥꯎꯔꯦ ꯀꯃꯥꯏ ꯇꯧꯕ ꯅꯪ ꯑꯃꯃꯨꯛ ꯇꯔꯥ ꯑꯃꯨꯛ ꯇꯣꯜꯂꯕ
ꯉꯁꯤꯒꯤꯗꯤ ꯁꯤꯟꯇꯣꯛꯅꯕ ꯌꯥꯔꯦ ꯉꯔꯥꯡꯒꯤ ꯅꯪ ꯇꯧꯗꯧ ꯋꯥꯠꯂꯤ
ꯍꯣꯏ ꯉꯁꯤꯅꯦ ꯅꯪꯅ ꯑꯃꯨꯛ ꯇꯧ ꯇꯥꯔꯦ
ꯍꯣꯏꯅꯦ ꯍꯣꯏꯅꯦ
ꯍꯣꯏꯅꯦ ꯑꯩ ꯍꯣꯔꯦꯟ ꯇꯧꯔꯒꯦꯅꯦ ꯅꯪꯒꯤꯗꯨꯕꯨꯗꯤ
ꯕꯤꯗꯤꯌꯣ ꯀꯣꯜꯗꯅꯤ ꯀꯣ
ꯍꯣꯏꯅꯦ
ꯅꯨꯉꯥꯏꯅꯤ ꯅꯪ ꯍꯥ ꯍꯥꯍꯥ
ꯀꯥꯏ ꯈꯨꯅꯣꯛ ꯀꯗꯤ
ꯊꯥꯔꯣ ꯊꯥꯔꯣ
ꯀꯣꯂꯔ ꯀ ꯑꯩ ꯌꯦꯡꯉꯤꯗꯣ ꯅꯝꯕ ꯍꯩꯇ꯭ꯔꯤꯔꯥ ꯀꯩꯅꯣꯝ ꯇꯧꯔꯤ ꯆꯥꯛ ꯁꯨꯝꯇ ꯊꯥꯒꯠꯂꯨꯒꯤ ꯃꯃꯥ ꯁꯧꯒ꯭ꯔꯤ ꯍꯦꯛꯂꯛꯑꯣ ꯃꯃꯥ
ꯍꯥꯏꯔꯛꯑꯣ
ꯖꯦꯔꯣ ꯇꯨ ꯁꯚꯦꯟ ꯇꯨ ꯋꯥꯟ ꯁꯚꯦꯟ ꯁꯤꯁꯛ ꯑꯦꯠ
ꯍꯧꯈ꯭ꯔꯣ ꯍꯧꯈ꯭ꯔꯣ ꯍꯧꯈ꯭ꯔꯣ
ꯎꯪꯉꯣ ꯎꯪꯉꯣ ꯎꯪꯉꯣ ꯎꯪꯉꯣ ꯑꯎꯪꯉꯣ ꯍꯧꯈ꯭ꯔꯝꯅꯦ ꯎꯪꯉꯣ ꯎꯪꯉꯣꯅꯦ ꯎꯪꯉꯣꯅꯦ
ꯅꯪ ꯈꯜꯂꯤꯖꯦ ꯅꯪ ꯅꯩꯅꯤꯁ ꯏꯅꯦꯕ
ꯑꯁ ꯑꯩ ꯍꯥꯏꯒꯤꯗꯦꯀꯣ ꯑꯣꯉꯣꯉꯣ
ꯗꯥꯎꯌꯥꯗꯦꯗ ꯉꯁꯤ ꯍꯣꯔꯦꯟ ꯏꯔꯨꯖꯊꯣꯛꯑꯒ ꯈꯔ ꯇꯧꯗ꯭ꯔꯗꯤ ꯑꯩ ꯏꯔꯨꯖꯗ꯭ꯔꯤꯕ ꯅꯪꯗꯤ ꯂꯨ ꯂꯨꯖꯕ꯭ꯔ ꯂꯨꯖꯗꯕ꯭ꯔ ꯈꯪꯗꯦ
ꯊꯣꯛꯑꯦꯍꯦ ꯊꯣꯛꯑꯦꯍꯦ ꯃꯤ ꯃꯆꯥꯗꯤ ꯊꯣꯛꯑꯦ ꯁ ꯀꯥꯔ ꯆꯇ꯭ꯔ ꯀꯔꯥꯏ ꯑꯁ ꯅꯪ ꯑꯃꯖꯨ ꯊꯣꯛꯈ꯭ꯔꯦ ꯏꯃꯥꯎ ꯏꯃꯥ
ꯃꯤꯁꯧ ꯆꯪꯉꯦ ꯊꯣꯛꯂꯛꯑꯅꯤ ꯅꯪ ꯍꯟꯗꯛ ꯊꯣꯛꯂꯛꯑꯅꯤ ꯍꯟꯗꯛ ꯍꯦꯛ ꯊꯣꯛꯇ꯭ꯔꯕ ꯐꯨꯖꯧ ꯑꯝꯇ ꯍꯦꯛ ꯊꯣꯛꯇ꯭ꯔꯣ
ꯑꯁ ꯑꯁ ꯑꯁ ꯄꯛꯇꯤꯌꯦ ꯌꯥꯝꯅ
ꯑꯩꯗꯤ ꯈꯪꯉꯦꯕ ꯃꯣꯏꯁꯤ ꯁꯤꯟꯅꯩ ꯀꯣꯛꯁꯦ
ꯄꯛꯇꯤꯌꯦ ꯌꯥꯝꯅ ꯅꯪ
ꯆꯨꯃꯝꯒꯅꯤꯗ
ꯂꯥꯏꯒꯨꯝꯂꯕ ꯅꯨꯄꯥꯅꯤ ꯗꯨ ꯅꯕꯨ ꯏꯁ ꯈꯣꯏꯒꯨꯝꯕꯅꯦ ꯍꯥꯏꯅꯩꯅꯦ
ꯏꯄꯨꯅ ꯂꯣꯏꯕꯅꯤ ꯏꯍꯦꯟ ꯍꯦꯟꯅꯂꯤ ꯅꯨꯡꯁꯤꯕ ꯇꯧꯕꯗꯣ ꯏꯁꯣꯔ ꯃꯛꯅꯤ ꯈꯜꯂꯤꯅꯤ
ꯏꯍꯦ ꯍꯦ ꯍꯦ ꯍꯦ ꯍꯦ ꯗꯣ
ꯊꯣꯛꯑꯦꯍꯦ ꯋꯣ ꯆꯣ ꯆꯣ ꯆꯣ ꯄꯨꯋꯥ ꯑꯃꯖꯨ ꯊꯣꯛꯑꯦ ꯆꯦꯂꯤ ꯀꯣ ꯆꯦꯜꯂꯤꯀꯣ ꯆꯦꯜꯂꯤꯀꯣ ꯍꯥ ꯍꯥ ꯍꯥ ꯇꯧꯔꯦꯍꯦ ꯈꯔ ꯇꯧꯔꯦ ꯍꯦ
ꯇꯧꯗꯤ ꯇꯧꯗꯦ
ꯇꯧꯔꯦ ꯇꯧꯔꯦ ꯈꯔ ꯇꯧꯔꯦ ꯈꯔ ꯇꯧꯔꯦ ꯈꯔ ꯇꯧꯔꯦ
ꯀꯤ ꯍꯪꯒꯣꯏꯅ ꯆꯠꯂꯤꯃꯦ
ꯇꯧꯔꯦ
ꯅꯆꯤꯟ ꯊꯤ ꯍꯥꯏꯅꯤ
ꯎꯝ ꯈ ꯇꯧꯔꯦ ꯑꯅꯤꯃꯛ ꯐꯝꯖꯤꯜꯂꯦ ꯑꯗꯨꯗꯤ ꯇꯧꯋꯤꯀꯣ ꯈꯔ ꯇꯧꯋꯤ ꯅꯪ ꯈꯔ ꯇꯧꯋꯤ ꯍꯥꯏꯅ
ꯑꯁ ꯑꯁ ꯑꯁ ꯑꯁ ꯁꯨꯃꯥꯏꯅ ꯇꯧꯔ ꯁꯥꯟꯅꯔꯗꯤ ꯃꯇꯝꯒ ꯈꯪꯍꯧꯗꯦꯗ
ꯑꯪ ꯑꯗꯨꯅꯦ ꯑꯩꯅ ꯍꯥꯏꯅꯤꯡꯉꯤꯗꯨꯁꯨ ꯁꯨꯃꯥꯏ ꯇꯥꯟꯒꯗꯕ ꯑꯣꯏꯔꯝꯃꯦ
ꯑꯪ
ꯑꯪ ꯑꯦꯀꯥ ꯊꯣꯛꯂꯛꯀꯦ ꯈꯜꯂꯨꯔꯦ ꯑꯩꯗꯤ ꯑꯪ ꯄꯟꯖꯥꯗ ꯄꯤꯔꯦ ꯑꯪ ꯑꯪ ꯅꯪꯅ ꯑꯩ ꯃꯔꯨ ꯊꯨꯒꯥꯏꯅꯕꯗ ꯍꯣꯠꯅꯧꯑꯣ ꯑꯪ ꯑꯪ ꯑꯩꯁꯨ ꯑꯗꯨꯝ ꯊꯨꯒꯥꯏꯅꯕ ꯍꯣꯠꯅꯖꯔꯛꯀꯦ ꯑꯪ
ꯀꯛꯊꯠꯂꯣ
ꯑꯪ
ꯀꯛꯑꯣ ꯊꯝꯕꯅꯤ ꯀꯛꯇꯕꯅꯤ ꯆꯠꯂꯦꯍꯦ ꯁꯤꯗ ꯑꯃꯨꯛ ꯌꯣꯟꯗꯣꯏꯅꯤꯀꯣ ꯑꯩꯁꯦ
ꯃꯔꯨ ꯂꯩꯇꯝꯅꯤꯅ ꯑꯗꯨꯝ ꯊꯨꯒꯥꯏꯔꯛꯑꯒꯦ
ꯁꯇꯥꯔ ꯐꯝꯁꯤꯟꯍꯧꯔꯒꯦ
ꯅꯠꯇ꯭ꯔꯗꯤ ꯈꯧꯇꯛ ꯈꯤꯇꯪ ꯆꯥꯕ꯭ꯔꯥ
ꯒꯦꯠ ꯃꯌꯥꯗꯅꯦ ꯑꯩꯅ ꯍꯥꯠꯇꯣꯏꯁꯦ ꯒꯦꯠ ꯑꯦꯀꯥ ꯑꯦꯀꯥ ꯑꯦꯀꯥ ꯍꯦ ꯍꯦ ꯍꯦ
ꯃꯤꯠꯇꯨꯝ ꯐꯥꯛꯁꯟꯒꯦ
ꯆꯪꯗꯣꯔꯦꯅ ꯑꯗꯨꯃꯥꯏꯅ ꯇꯧꯅꯕꯔꯣ ꯍꯥꯏꯁꯦ
ꯅꯪ ꯇꯧꯏ ꯁꯇꯥꯏꯜꯗꯨꯗ ꯇꯧꯕꯤꯕꯅꯤꯗ
ꯇꯩꯊꯣꯛꯑꯣꯏꯒꯦ ꯑꯗꯨꯗꯤ ꯑꯗꯨꯝ ꯂꯩꯒꯦ
ꯂꯩꯩꯌꯨꯅ ꯉꯝꯅꯦꯗꯤ
ꯆꯠꯂꯣꯗꯅ ꯃꯗꯨ ꯆꯞꯄꯁꯨ ꯀꯤꯔꯕ ꯀꯩꯅꯣꯝ ꯇꯧꯔꯦ
ꯂꯩꯌꯦ ꯂꯩ
ꯇꯧꯒ꯭ꯔꯅꯦꯃꯤ ꯅꯣꯉꯥꯟꯕꯒ
ꯅꯗꯥꯎꯗꯤ ꯑꯩꯅ ꯀꯛ ꯇꯧꯗꯤ ꯃꯥꯟꯂꯕ
ꯍꯥꯠꯀꯦꯅ ꯂꯨꯝꯕꯅꯤ
ꯁꯤ ꯑꯗꯨꯝ ꯂꯥꯛꯀꯦ ꯃꯈꯣꯡ ꯂꯥꯛꯀꯦ ꯃꯈꯣꯡ ꯂꯥꯛꯀꯦ ꯁꯤꯗꯩ ꯍꯧꯔꯛꯀꯦ ꯇꯞ ꯇꯞꯅ
ꯆꯦꯁ
ꯑꯁ
ꯁꯤ ꯑꯃꯒ ꯀꯛꯊꯠꯂꯣ ꯑꯦꯀꯥ ꯑꯦꯀꯥ ꯑꯦꯀꯥ ꯀꯛꯊꯠꯂꯣ ꯏꯀꯥ ꯀꯛꯊꯠꯂꯣ ꯑ
ꯆꯦꯂꯣ ꯃꯈꯣꯡ ꯊꯥꯒꯠꯂꯣ ꯃꯈꯣꯡ
ꯈꯦꯂꯣ ꯏꯟꯗ꯭ꯌꯥ ꯂꯥꯏꯕꯛ ꯋꯦꯡꯉꯒꯦ
ꯊꯤ ꯀꯛꯊꯠꯂꯣ ꯑꯣ ꯃꯅꯨꯡ ꯆꯪꯍꯧꯔꯣ ꯑꯩꯁ ꯃꯅꯨꯡ ꯆꯪꯍꯧꯒꯦ ꯂꯩꯇꯦ
ꯑꯩꯆꯤꯕꯨ ꯀꯦꯝꯒ ꯍꯩꯇꯕꯗꯧꯅ ꯉꯔꯥꯡꯇꯕꯨ ꯃꯔꯨ ꯈꯔ ꯐꯖꯗꯕꯩ ꯇꯧꯕꯅꯦ ꯐꯝꯒ꯭ꯔꯦ ꯐꯝꯒ꯭ꯔꯦ ꯁ꯭ꯇꯥꯔ ꯐꯝꯒ꯭ꯔꯦ ꯃꯤꯗꯤ
ꯀꯛꯑꯣ ꯀꯛꯑꯣ
ꯀꯀꯦ ꯀꯀꯦ ꯀꯛꯀꯦ ꯄꯟꯖ ꯗꯨꯌꯥꯝ ꯈꯣꯏꯗꯥꯔꯝꯅꯤꯗꯤ ꯈꯜꯂꯨꯗꯕ ꯅꯣꯏ ꯌꯧꯁꯤꯜꯍꯧꯕꯁꯤꯅꯦ ꯑꯩ ꯍꯧꯖꯤꯛ ꯈꯜꯂꯤꯁꯦ
ꯑꯅꯤꯔꯛ ꯈꯥꯎꯕ ꯌꯥꯅꯕ
ꯀꯣꯜꯁꯦ ꯀꯛꯑ ꯊꯝ ꯇꯧꯔꯛꯀꯦꯁꯦ